ꯇꯥꯏꯌꯦ
ꯐꯖꯅ ꯇꯥꯏꯍꯥ
ꯇꯨꯃꯤꯔꯕꯣ ꯅꯪꯗꯤ
ꯇꯨꯝꯅꯤꯡ ꯇꯨꯝꯅꯤꯡꯕꯃꯛꯇꯤ ꯐꯥꯎꯗ꯭ꯔꯤꯗ ꯑꯩꯌ ꯑꯩ ꯂꯣꯏꯔꯦꯍꯦ ꯒꯨꯗ ꯅꯥꯏꯠ ꯊꯥꯕꯗꯣ ꯒ꯭ꯂꯥꯁ ꯃꯅꯨꯡꯗ ꯇꯥꯈꯤꯕ ꯋꯥꯅꯦ ꯇꯥꯕꯔꯥ
ꯎꯝ
ꯀꯩꯅꯣ ꯇꯨꯃꯤꯟ ꯂꯩꯔꯤꯗꯣ
ꯀꯩꯅꯣ ꯅꯪ ꯇꯨꯃꯤꯟ ꯂꯩꯔꯒ
ꯑꯦ ꯑꯩ ꯇꯨꯃꯤꯟ ꯂꯩꯔꯗꯤ ꯅꯪꯁꯨ ꯇꯨꯃꯤꯟ ꯂꯩꯒꯦꯔꯣ
ꯎꯝ
ꯏꯁ ꯑꯩꯒꯤ ꯏꯇꯨꯡ ꯏꯟꯒꯅꯨ
ꯏꯟꯗ꯭ꯔꯗꯤ
ꯑꯁꯦꯡꯕ
ꯑꯁ ꯅꯣꯡ ꯆꯨꯨꯔꯛꯈ꯭ꯔꯦ ꯍꯧꯖꯤꯛꯗꯤ
ꯅꯣꯡ ꯆꯨꯔꯗꯤ ꯇꯨꯝꯕ ꯅꯨꯡꯉꯥꯏꯕꯅꯦ ꯀꯩꯅ
ꯅꯣꯡ ꯆꯨꯨꯔꯗꯤ ꯇꯨꯝꯕ ꯅꯨꯡꯉꯥꯏꯌꯦ ꯃꯩ ꯃꯨꯠꯂꯗꯤ ꯅꯨꯡꯉꯥꯏꯇꯦ
ꯃꯩꯗꯤ ꯃꯨꯠꯂꯣꯏꯗ ꯃꯩꯗꯤꯀꯣ ꯁꯨꯡꯃꯨꯠ ꯃꯨꯠꯂꯣꯏꯀꯣ
ꯍꯥ
ꯃꯩꯕꯨꯗꯤ ꯁꯨꯝ ꯃꯨꯠ ꯃꯨꯠꯂꯔꯣꯏꯕ ꯑꯥ ꯑꯃꯨꯠꯇꯅꯤꯡꯉꯥꯏ ꯍꯥꯏꯕꯤꯒꯦꯕ ꯑꯩ
ꯀꯩ ꯍꯥꯏꯕ
ꯎꯝ ꯀꯣ ꯐꯣꯟ ꯇꯧꯔꯗꯤꯀꯣ ꯐꯣꯟꯗ ꯑꯗꯨꯝ ꯊꯋꯥꯏ ꯆꯪ ꯊꯋꯥꯏ ꯆꯪꯉ ꯌꯦꯡꯉꯨꯕ ꯑꯇꯣꯞꯄꯗ ꯀꯥꯏ ꯀꯥꯏ ꯈꯜꯂꯤꯕꯅꯣꯕ ꯅꯪ
ꯀꯩꯁꯨ ꯈꯟꯗꯦ ꯍꯧꯖꯤꯛ ꯑꯁ ꯑꯩꯈꯣꯏꯁꯨ ꯀꯥꯡ ꯌꯥꯃꯤꯍꯦ ꯑꯁꯤ ꯀꯩꯅꯣꯗꯣ ꯊꯥꯗ꯭ꯔꯗꯤ ꯌꯥꯔꯣꯏ
ꯌꯦꯟꯗ꯭ꯔꯨꯝꯒꯤ ꯃꯀꯨꯗ ꯃꯩ ꯊꯥꯔ ꯊꯝꯃꯨ
ꯑꯥꯁ ꯑꯗꯨꯗꯨ ꯌꯥꯝ ꯅꯝꯊꯤꯗ
ꯃꯩꯈꯨꯨꯁꯨ ꯌꯥꯝ ꯍꯧꯕꯅꯦ ꯑꯗꯨꯗꯤꯀꯣ
ꯎꯝ ꯅꯣꯏꯒꯤ ꯀꯩꯅꯣ ꯂꯩꯌꯦ ꯒꯨꯗ ꯅꯥꯏꯠ ꯂꯩꯌꯦ ꯉꯁꯤ ꯂꯧꯖꯕꯗꯣ ꯀꯃꯥꯏꯅ ꯇꯧꯔꯦ ꯅꯨꯡꯉꯥꯏꯔꯦ ꯅꯨꯡꯉꯥꯏꯈ꯭ꯔꯦ ꯂꯣꯏꯔꯕꯣ
ꯂꯣꯏꯗ꯭ꯔꯤ ꯍꯌꯦꯡ ꯂꯣꯏꯒꯅꯤ ꯉꯁꯤꯗꯣ ꯎꯝ ꯎꯝ ꯂꯧ ꯆꯪꯕ ꯍꯦꯛ ꯂꯧ ꯈꯔ ꯄꯦꯡꯉꯦ ꯑꯗꯨꯒ ꯂꯧ ꯑꯗꯨꯒ ꯑꯥ ꯎꯀꯥꯏ ꯇꯛꯄꯗꯣ ꯌꯥꯎꯋꯦ ꯑꯗꯨꯒ ꯑꯗꯨ ꯂꯣꯏꯔꯒ ꯑꯃꯨꯛ ꯀꯕꯨꯇꯥꯥ ꯈꯣꯏꯌꯦ ꯑꯗꯨ ꯂꯣꯏꯔꯒ ꯑꯃꯨꯛ ꯍꯤꯗꯥꯛ ꯀꯥꯞꯄꯦ ꯑꯗꯨ ꯂꯣꯏꯔꯒ ꯊꯥꯔꯣꯏ ꯈꯨꯜꯂꯦ
ꯊꯕꯛ ꯌꯥꯝꯃꯤꯌꯦ ꯑꯗꯨꯗꯤ
ꯎꯝ ꯅꯣꯡ ꯐꯖꯅ ꯆꯨꯔꯦ ꯍꯦ ꯅꯣꯏꯗ
ꯆꯨꯕ ꯍꯥꯎꯈ꯭ꯔꯦ
ꯑꯈꯣꯏꯗꯅ ꯀꯩꯝꯇ ꯆꯨꯗꯕ ꯑꯩꯈꯣꯏꯗ ꯊꯥꯔꯛꯑꯣ
ꯏꯁ ꯑꯩꯈꯣꯏꯒꯤ ꯅꯣꯛꯅꯤꯡꯉꯤꯗ ꯁꯤꯗꯤ ꯅꯨꯡꯉꯥꯏ ꯅꯣꯡꯁꯨꯕꯗꯣ
ꯎꯝ ꯅꯨꯡꯉꯥꯏꯕꯅꯤ ꯑꯗꯨꯀꯣ ꯅꯣꯡ ꯆꯨꯨꯔꯗꯤ ꯅꯊꯟꯗ ꯇꯨꯝꯕꯗꯣ ꯀꯤꯗ꯭ꯔꯣꯕ
ꯑ ꯍꯧꯖꯤꯛ ꯀꯥꯟꯗꯤ ꯑ ꯀꯩꯩꯅꯣ ꯀꯩ ꯑ ꯀꯤꯗꯦ
ꯑꯣ
ꯍꯨ
ꯗꯤ ꯌꯥꯝ ꯀꯤꯔꯝꯕ꯭ꯔꯥ
ꯅꯍꯥꯟꯗꯤ ꯅꯍꯥꯟꯗꯤꯀꯣ ꯑ ꯀꯩꯅꯣ ꯇꯂꯦꯕ
ꯎꯝ ꯍꯧꯖꯤꯛꯇꯤ ꯀꯩꯁꯨ ꯇꯧꯗ꯭ꯔꯦꯕ ꯑꯍꯥꯟꯕ ꯈꯔ ꯑꯣꯏꯔꯤ
ꯍꯧꯖꯤꯛ ꯀꯥꯟꯁꯤ ꯀꯤꯌꯦ ꯑꯗꯨ ꯃꯇꯝ ꯃꯇꯝ ꯂꯩꯅ ꯍꯧꯖꯤꯛꯀꯥꯟꯒꯤ ꯅꯣꯡ ꯅꯣꯡꯗꯣ ꯀꯩꯅꯣ ꯅꯨꯡꯁꯤꯠꯀꯨꯝꯕ ꯌꯥꯝ ꯀꯟꯕ ꯑꯗꯨꯒꯨꯝꯕ ꯇꯧꯗꯦꯕꯀꯣ
ꯑꯣ ꯑꯣ ꯑꯣ
ꯩ ꯅꯨꯡꯁꯤꯠ ꯀꯟꯕ ꯃꯇꯝꯁꯨ ꯂꯩꯌꯦꯅ ꯅꯣꯡ ꯆꯨꯔꯀꯥꯟꯗ
ꯎꯝ ꯎꯝ
ꯍꯥ ꯑꯗꯨ ꯑꯗꯨꯗꯨꯒꯤ ꯃꯇꯝꯅꯅꯦ ꯀꯤꯌꯦ ꯑꯩꯗꯤ
ꯑꯗꯨꯗꯤ ꯅꯨꯡꯁꯤꯠ ꯁꯤꯠ ꯁꯤꯠꯄ ꯍꯧꯖꯤꯛꯁꯦ
ꯍꯥꯥ
ꯍꯧꯖꯤꯛꯁꯦ ꯅꯨꯡꯁꯤꯠ ꯁꯤꯜꯂꯛꯁꯅꯨꯕ
ꯏꯁ ꯌꯥꯝ ꯑꯣꯏꯇꯕꯒꯤ ꯋꯥ ꯍꯥꯏꯔꯛꯀꯅꯨꯗ
ꯍꯦ ꯍꯦ ꯀꯩ ꯍꯩꯅꯧ
ꯈꯟꯕꯨ ꯈꯜꯂꯒ ꯑꯃꯨꯛ ꯀꯤꯔꯛꯄ꯭ꯔꯣ
ꯅꯠꯇꯦꯗ ꯑꯁ ꯉꯁꯤꯗꯣ ꯏꯁꯤꯡ ꯌꯥꯎꯗꯕꯒꯤ ꯀꯩꯅꯣ ꯑꯁꯤ ꯅꯣꯡꯒꯤ ꯏꯁꯤꯡꯗꯣ ꯏꯔꯨ ꯑꯗꯨꯒꯤ ꯂꯣꯏꯔꯦ
ꯎꯝ
ꯏꯁꯤꯡ ꯌꯥꯎꯕ꯭ꯔꯥ ꯍꯥꯏꯔꯒ ꯂꯥꯕꯤꯕ ꯑꯗꯨꯝ ꯐꯤ ꯈꯨꯌꯥꯝ ꯄꯥꯏꯔꯒ ꯁꯨꯒꯦ ꯍꯥꯏꯔꯒ ꯂꯥꯛꯔꯒꯅ ꯏꯁꯤꯡꯗꯣ ꯑꯃꯁꯨ ꯌꯥꯎꯗꯦ ꯑꯗꯨꯒ ꯇꯦꯡꯀꯤꯗ ꯁꯤ ꯅꯣꯡꯒꯤ ꯏꯁꯤꯡꯗ ꯂꯩꯔꯝꯕ
ꯎꯝ ꯑꯗꯨ ꯅꯣꯡꯒꯤ ꯏꯁꯤꯡ ꯂꯨꯕꯗꯣ ꯍꯣꯏ ꯍꯥꯀꯠꯆꯕ ꯈꯣꯠꯄ ꯌꯥꯝ ꯇꯧꯒꯟꯕꯅꯦꯀꯣ
ꯎꯝ ꯗꯁꯤꯗꯤ ꯇ ꯑꯣꯗ ꯀꯩꯅ ꯐꯪ ꯅꯍꯥꯟ ꯑꯗꯣ ꯇꯧꯕꯅꯦꯕ
ꯎꯝ ꯌꯥꯏꯅꯦ
ꯑ ꯑꯩꯒꯤ ꯁꯝꯗ ꯏꯔꯨꯗ꯭ꯔꯦ ꯉꯁꯤ ꯑꯁ ꯏꯁꯤꯡ ꯌꯥꯎꯗꯕꯅꯤꯅ ꯍꯌꯦ ꯎ ꯉꯟꯅ ꯍꯒꯂꯠꯂꯥ ꯑꯃꯨꯛ ꯇꯥꯎꯗ꯭ꯔꯦꯗꯤ ꯌꯥꯔꯦ
ꯌꯥꯝ ꯇꯜꯂꯦ ꯑꯁ ꯑꯩꯒꯤ ꯀꯩꯅꯣ ꯑꯩꯒꯤ ꯆꯤꯟꯗ ꯌꯥꯝ ꯇꯠꯂꯦ ꯍꯥꯏꯕꯒꯤ ꯋꯥꯗꯣ ꯇꯨꯝꯅꯩ ꯍꯥꯏꯕ ꯇꯟꯗꯦ ꯑꯍꯥꯍ
ꯅꯣꯛꯅꯤꯡꯉꯦ
ꯇꯜꯂꯦ ꯍꯥꯏꯃꯟꯅꯗꯤꯀꯣ ꯑꯗꯨꯝ ꯇꯜꯂꯦ ꯍꯥꯏꯌꯦ ꯑꯗꯨꯒꯤ ꯇꯜꯂꯦ ꯍꯥꯏꯒꯅꯨ ꯍꯥꯏꯕꯅꯦꯕ
ꯑꯗꯨ ꯅꯪꯗꯤ ꯑꯗꯨꯝ ꯍꯥꯏꯌꯦ ꯍꯥꯏꯌꯣ
ꯍꯥꯏꯔꯣꯏ ꯍꯥꯏꯔꯣꯏꯒꯦ ꯑꯩ
ꯇꯨꯒꯠꯆꯩꯍꯦ ꯍꯥꯏꯕꯤꯈ꯭ꯔꯦ ꯍꯟꯊꯈ꯭ꯔꯦ ꯑꯗꯨꯒ ꯌꯥꯝ ꯎꯁꯤꯠꯇꯤꯑ ꯍꯥꯏꯕꯁꯨ ꯈꯔ ꯍꯥꯏꯕ ꯇꯣꯛꯈ꯭ꯔꯦ
ꯍꯝ
ꯑ ꯑꯍꯍ
ꯌꯥꯝ ꯄꯥꯟꯕ꯭ꯔꯥ ꯅꯉꯣꯟꯗ
ꯄꯥꯟꯗꯦ
ꯅꯣꯛꯎꯅꯣ ꯅꯣꯛꯅꯤꯡꯉꯦ ꯍꯥꯏꯔ ꯇꯨꯃꯤꯟꯅ ꯂꯩꯕꯗꯨ ꯀꯩꯅꯣ
ꯏꯀꯥꯏꯕ
ꯑꯩꯉꯣꯟꯗꯥ
ꯀꯤꯁ ꯅꯪꯉꯣꯟꯗꯗꯤ ꯀꯩꯗꯧꯕꯒꯤ ꯀꯥꯏꯗꯣꯏꯕ
ꯑꯩꯉꯣꯟꯗ ꯏꯀꯥꯏꯕ ꯑꯣꯏꯔꯝꯅꯤꯗ
ꯅꯪꯉꯣꯟꯗ ꯁꯨꯝ ꯏ ꯀꯥꯏꯕꯤꯗꯦ
ꯌꯥꯏ ꯌꯥꯏ ꯏꯀꯥꯏ ꯏꯀꯥꯏ ꯗ꯭ꯔꯁꯤ
ꯑꯗꯨ ꯀꯣ
ꯎꯝ
ꯑꯩ ꯅꯍꯥꯟ ꯍꯥꯏꯕꯗꯤ ꯀꯃꯥꯏꯅ ꯇꯧꯕ
ꯀꯔꯤꯅꯣ
ꯑꯁ ꯈꯣꯡꯎꯞꯞ ꯂꯩꯕ ꯆꯠꯁꯦ ꯍꯥꯏꯔꯒ
ꯑ ꯑꯩ ꯆꯠꯂꯣꯏ ꯍꯥꯏꯕꯤꯗꯨꯗꯤ
ꯀꯩꯒꯤꯅꯣꯕ
ꯆꯠꯂꯣ ꯍꯥꯏꯔꯒ ꯀꯩꯒꯤꯅꯣ ꯍꯥꯏꯌꯦ ꯍꯥ ꯍꯥ ꯃꯤꯅ ꯆꯠꯅꯤꯡꯗꯦ ꯍꯥꯏꯔꯒ ꯀꯩꯒꯤꯅꯣ ꯍꯥꯏꯕꯗꯣ ꯑꯉꯛꯄꯅꯤ ꯍꯥꯍꯥꯍꯥ ꯅꯣꯡꯄꯤꯒꯦ
ꯎꯝ ꯍꯥꯏꯔꯛꯑꫭ ꯃꯔꯝ ꯃꯔꯝꯗꯤ ꯂꯩꯒꯅꯤꯅ
ꯀꯩꯅꯣ ꯆꯠꯅꯤꯡꯗꯦ ꯍꯥꯏꯕꯀꯣ
ꯍꯥꯏ ꯆꯠꯅꯤꯡꯗꯕꯗꯣ ꯈꯪꯅꯗꯕꯒꯤ ꯆꯠꯅꯤꯡꯗꯦ ꯍꯥꯏꯕ꯭ꯔꯥ ꯅꯠꯇ꯭ꯔꯒ
ꯑꯥ ꯈꯪꯁꯨ ꯈꯪꯅꯗꯦ ꯑꯗꯥ ꯑꯗꯨ ꯑꯗꯨ ꯈꯣꯡꯒꯣꯞ ꯂꯧꯕ ꯑꯗꯣꯝꯗ ꯑꯩ ꯆꯠꯅꯤꯡꯗꯦꯕ ꯑꯩꯒꯤꯁꯨ ꯆꯥꯅꯤꯗ꯭ꯔꯒ ꯂꯣꯏꯔꯒꯗ ꯅꯪꯒꯤ ꯆꯠꯄꯤꯔꯣꯑꯣ ꯀꯔꯤ ꯋꯥ ꯍꯥꯏꯔꯥꯛꯀꯅꯤ ꯍꯝ
ꯑꯗꫭ ꯆꯠꯅꯤꯡꯗꯦ ꯍꯥꯏꯕꯁꯨ
ꯆꯠꯅꯤꯡꯗꯤ ꯍꯥꯏꯕ ꯑꯁ ꯈꯪꯅꯕ꯭ꯔꯥ ꯈꯪꯅꯗꯕ꯭ꯔꯥ ꯆꯠꯅꯤꯡꯗꯦ ꯍꯥꯏꯕ ꯀꯣ ꯅꯆꯦ ꯑꯩꯁꯦ
ꯍꯝ ꯑꯉꯛꯄ ꯅꯤꯍꯦ
ꯉꯛꯑꯣ ꯉꯥꯛꯅꯤꯡꯉꯗꯤ ꯉꯥꯛꯑꯣ ꯅꯣꯅꯦ ꯐꯖꯅꯥ ꯆꯨꯌꯦꯍꯦ ꯅꯨꯡꯉꯥꯏꯌꯦꯕꯣ
ꯁꯦꯁ
ꯅꯨꯡꯉꯥꯏꯌꯦ ꯅꯨꯡꯉꯥꯏꯌꯦ ꯑꯁꯤ ꯇꯦꯡꯀꯤꯗꯣ ꯐꯨꯜ ꯑꯣꯏꯔꯒ ꯀꯩꯅꯣ ꯅꯣꯡꯒꯤ ꯏꯁꯤꯡꯗꯣ ꯐꯨ ꯑꯣꯏꯅꯥ ꯇꯧꯔꯗꯤ ꯀꯌꯥ ꯅꯨꯡꯉꯥꯏꯒꯅꯤ ꯉꯁꯤ ꯅꯨꯡꯗꯥꯡ ꯑꯗꯨꯝ ꯆꯨꯔ ꯂꯩꯔꯗꯤ ꯐꯒꯅꯤꯍꯦ ꯅꯠꯇ꯭ꯔꯣ
ꯎꯝ ꯐꯔꯣꯏ
ꯐꯩꯌꯦ ꯅꯣꯏꯒꯤ ꯂꯧꯗꯁꯨ ꯏꯁꯤꯡ ꯌꯥꯝꯒꯅꯤ ꯑꯗꯨꯒ ꯏꯪꯁꯨ ꯏꯪꯒꯅꯤ ꯑꯁ ꯅꯨꯡꯉꯥꯏꯌꯦ ꯇꯨꯝꯕ
ꯑꯁ ꯌꯥꯝꯅ ꯅꯨꯡꯉꯥꯏꯕ ꯃꯑꯣꯡꯗꯤ ꯈꯪꯉꯦꯕ ꯅꯪꯗꯣ
ꯑꯁ ꯑꯩ ꯑꯩ ꯑꯌꯨꯛꯇ ꯍꯧꯒꯠꯂꯀꯥꯟ ꯀꯩꯅꯣ ꯑꯥ ꯄꯨꯡ ꯃꯉꯥꯗ ꯍꯧꯒꯠꯂꯦꯕ ꯄꯨꯡ ꯃꯉꯥꯗ ꯍꯧꯒꯠꯂꯒ ꯑꯃꯨꯛꯀ ꯇꯨꯝꯃꯦꯕꯀꯣ
ꯎꯝ
ꯃꯣꯠꯇꯨꯔ ꯀꯥꯟꯅꯥ ꯑꯩ ꯑꯩꯒꯤ ꯃꯤꯗ ꯌꯥꯝ ꯉꯜꯂꯝꯕꯀꯣ
ꯎꯝ
ꯑꯗꯨꯒ ꯍꯦꯛ ꯍꯧꯒꯠꯂꯒ ꯎꯝ ꯀꯩꯅꯣ ꯋꯤꯟꯗꯣꯗꯨ ꯑꯅꯤꯃꯛ ꯑꯗꯨꯝ ꯍꯥꯡꯕꯒꯤ ꯑꯁ ꯌꯥꯝ ꯉꯥꯜꯂꯦ ꯇꯨꯝꯃꯒ ꯂꯩꯔꯝꯃꯦ ꯅ
ꯍꯦ ꯋꯤꯟꯗꯣ ꯍꯥꯡꯉꯥ ꯇꯨꯝꯃꯤꯗꯨ ꯀꯔꯤ ꯅꯪꯁꯨ ꯌꯥꯏꯍꯦ
ꯀꯩꯅꫭ
ꯍꯥꯏꯕꯗꯤ ꯊꯦꯡꯉꯀꯥꯟꯗꯤ ꯋꯤꯟꯗꯣ ꯍꯥꯡꯉꯒ ꯇꯨꯝꯕꯗꯣ ꯇꯧꯔꯣꯏꯗꯕꯅꯦ
ꯑꯁ ꯋꯤꯟꯗꯣ ꯍꯥꯡꯉ ꯗꯨꯝ ꯇꯨꯝꯅꯤꯗ
ꯅꯨꯡꯁꯤꯠ ꯐꯠꯇꯕ ꯈꯣꯠꯄ ꯆꯪꯂꯛꯑꯗꯤ
ꯆꯪꯉꯛꯑꯣꯏꯗ
ꯆꯪꯒꯅꯤ ꯀꯩꯒꯤ ꯆꯪꯉꯣꯏ
ꯌꯥꯝ ꯈꯪꯕ꯭ꯔꯣ
ꯍꯣꯏ
ꯍꯨꯝ
ꯎꯝ ꯎꯝꯝ ꯇꯨꯝꯅꯤꯡꯕ ꯍꯧꯔꯦ
ꯇꯨꯝꯅꯤꯡꯉꯗꯤ ꯇꯨꯃꯣ
ꯇꯨꯝꯅꯤꯡꯗꯦ ꯑꯗꯨꯗꯤ
ꯍꯝ ꯅꯣꯛꯅꯤꯡꯉꯤ ꯁꯤꯕꯨ ꯋꯥꯔꯣ
ꯋꯥꯅꯤ ꯀꯩꯅꯣ
ꯍ
ꯏꯁꯩꯗꯤ ꯅꯠꯇꯦꯅ
ꯁꯩꯔ ꯍꯥꯏꯔꯥ ꯈꯟꯕ ꯑꯩꯗꯤ
ꯍꯦ ꯍꯦ ꯑꯌꯥ ꯍꯌꯦꯡ ꯍꯌꯦꯡꯁꯨ ꯊꯕꯛ ꯆꯠꯇꯣꯏ ꯅꯠꯇ꯭ꯔꯣ
ꯆꯠꯀꯥꯅꯤ
ꯎꯝ
ꯍꯣꯏꯁꯦ ꯅꯨꯃꯤꯠ ꯈꯛꯇꯅꯤ ꯑꯈꯣꯏꯅ ꯁꯨꯇꯤ ꯂꯩꯕꯗꯣ
ꯑꯆꯥ
ꯑꯗꯨꯁꯨ ꯌꯥꯝ ꯐꯔꯕꯅꯦꯗ ꯅꯠꯇ꯭ꯔꯣ ꯂꯨꯝꯃꯥꯏꯖꯤꯡꯗ ꯀꯩꯅꯣ ꯁꯨꯇꯤ ꯐꯪꯕꯗꯣ
ꯎꯝ
ꯑꯥꯏ ꯑꯩꯗꯤ ꯌꯥꯝ ꯅꯨꯡꯉꯥꯏ
ꯊꯕꯛ ꯂꯣꯏꯅꯃꯛ ꯁꯨꯇꯤ ꯄꯤꯔꯤꯗꯨꯗꯤ
ꯁꯨꯇꯤ ꯄꯤꯗꯦꯀꯣ ꯊꯕꯥꯛ ꯂꯣꯏꯅ
ꯅꯣꯡꯃꯥꯏꯖꯤꯡꯁꯤ ꯁꯨꯇꯤ ꯂꯧꯗꯕꯤꯅꯤ ꯀꯩꯅꯣ
ꯑꯗꯣ ꯅꯣꯡꯃꯥꯏꯖꯤꯡꯗ ꯑꯩꯈꯣꯏꯁꯨ ꯀꯩꯅꯣ ꯐꯤꯔꯣꯜꯒꯨꯝꯕ ꯂꯧꯅꯕ ꯑꯗꯨꯝ ꯆꯠꯂꯤꯅ